ꯑꯣ
ꯇꯥꯕꯅ ꯇꯥꯕꯅ ꯂꯩꯔꯦ ꯅꯪꯗꯤ?
ꯇꯥꯏꯌꯦ ꯇ ꯑꯩ ꯍꯧꯖꯤꯛꯃꯛꯇ ꯄꯥꯟ ꯐꯂꯒꯦ ꯂꯥꯛ
ꯑꯣ
ꯒꯦꯁ ꯂꯧꯅꯤꯡꯉꯥꯏ ꯀꯣ ꯒꯦꯁ ꯂꯧꯅꯤꯡꯉꯥꯏ
ꯅꯨꯡꯉꯥꯏꯔꯦꯍꯦ ꯅꯪꯗꯤ
ꯅꯨꯡꯉꯥꯏꯇꯦꯗ ꯑꯃꯨꯛꯀ ꯆꯠꯀꯗꯣꯏꯅꯤ ꯃꯈꯣꯏꯅ ꯘꯔꯤ ꯂꯥꯛꯇꯕꯀꯣ ꯃꯈꯣꯏꯅ ꯒꯦꯁ ꯄꯨꯕꯒꯤ ꯘꯔꯤꯗꯣ
ꯑꯣ ꯑꯩꯈꯣꯏꯁꯨ ꯍꯧꯖꯤꯛ ꯅꯪ ꯑꯣ ꯑꯩꯈꯣꯏꯁꯨ ꯉꯁꯤꯗꯤ ꯏꯆꯦ ꯑꯩꯈꯣꯏꯅꯤ ꯕꯖꯥ ꯀꯔꯔꯦꯅꯤ
ꯑꯁ ꯌꯥꯝ ꯐꯖ꯭ꯔꯅꯤ ꯑꯗꯨ ꯑꯗꯨꯗꯤ
ꯈꯪꯗꯦ ꯁꯨꯅ ꯁꯨꯝ ꯀꯣꯏꯔꯒ ꯀꯔꯤ ꯀꯔꯤ ꯌꯦꯡꯕ ꯌꯥꯕ꯭ꯔꯥ ꯍꯥꯏꯅꯀꯣ
ꯍꯣꯏ
ꯌꯦꯡꯕ ꯈꯣꯠꯄ ꯆꯠꯇꯣꯏꯕ
ꯑꯗꯨꯗꯤ ꯐꯥꯏꯅ ꯑꯗꯨꯗꯤ ꯁꯥꯔꯝꯃꯅꯤꯀꯣ ꯑꯗꯨꯗꯤ
ꯉꯁꯤꯁꯦꯀꯣ ꯌꯥꯝ ꯁꯥꯕꯁꯨꯅ ꯑꯗꯣꯅꯨꯡ ꯅꯨꯃꯤꯠꯇꯤ ꯌꯥꯝ ꯊꯣꯛꯇꯦꯕ
ꯍꯣꯏ
ꯅꯨꯃꯤꯠꯇꯤ ꯌꯥꯝꯊꯣꯛꯑ ꯅꯣꯡ ꯃꯥꯡꯉꯒ ꯅꯨꯡꯁꯤꯠ ꯁꯤꯠꯇꯕꯗꯣ ꯑꯣꯏꯌꯦꯕ꯫
ꯑꯁ ꯑꯗꯨꯗꯤ ꯌꯥꯝ ꯐꯖꯅꯗꯤ
ꯁꯤꯔꯤ ꯈꯪꯗꯦ ꯅꯨꯡꯁꯤꯠꯁꯦ ꯁꯤꯠꯂꯣꯁꯦ ꯄꯥꯛ ꯌꯥꯗꯦꯅꯦ
ꯅꯨꯡꯁꯤꯠ ꯁꯤꯗꯁꯨ ꯏꯪꯉꯗꯤ ꯀꯩꯁꯨ ꯀꯥꯏꯗꯦ
ꯑꯣ
ꯑꯗꯨꯕꯨ ꯑꯁ
ꯃꯄꯥꯟ ꯆꯠꯄ ꯀꯥꯟꯗꯗꯤ ꯋꯥꯏꯑꯦꯕ ꯅꯨꯡꯁꯤꯠ ꯁꯤꯠꯇ꯭ꯔꯗꯤ
ꯍꯣꯏ ꯑꯗꯨꯁꯨ ꯆꯨꯝꯃꯦ ꯑꯗꯨꯕꯨ ꯃꯥꯡꯂꯒ ꯅꯨꯡꯁꯥ ꯊꯣꯛꯇ꯭ꯔꯗꯁꯨ ꯑꯗꯨꯗꯤ ꯈꯔꯗꯤ ꯐꯖꯕꯅꯦ ꯑꯗꯨꯕꯨ ꯑꯩꯒꯤ ꯂꯥꯏ ꯌꯦꯛꯄ ꯃꯐꯝꯅꯤ ꯑꯁ ꯌꯥꯗꯦꯗ ꯍꯧꯖꯤꯛꯁꯨ ꯑꯩ ꯌꯥꯝ ꯁꯥꯔꯦ ꯂꯥꯛꯄꯁꯦ
ꯍꯣꯏ ꯅꯍꯥꯟ ꯅꯪꯅ ꯂꯩꯕ ꯃꯐꯝꯗꯣ
ꯍꯣꯏ
ꯏꯃꯥꯟꯅꯕꯤꯁꯨ ꯃꯆꯦꯗꯨꯗ ꯎꯝ ꯊꯕꯛ ꯇꯧꯔ ꯂꯩꯕꯒꯤ ꯏꯃꯥꯟꯅꯕꯤꯁꯨ ꯂꯩꯔꯝꯃꯦꯕ
ꯍꯣꯏ
ꯁ ꯃꯥꯗꯤ ꯁꯥꯃꯟꯗꯅ ꯏꯔꯨꯕ ꯍꯦꯛ ꯂꯣꯏꯔꯒ ꯃꯥ ꯏꯔꯨꯕ ꯂꯣꯏꯔꯒ ꯊꯣꯛꯂꯛꯇ꯭ꯔꯤꯀꯥꯟꯗ ꯍꯨꯃꯥꯡ ꯍꯥꯟꯅ ꯊꯣꯛꯑꯦ ꯍꯥꯏꯕꯗꯨꯅꯦ
ꯆꯨꯝꯒꯅꯤ
ꯍꯣꯏ
ꯁꯍꯟꯕꯒꯤ ꯏꯁꯤꯡꯁꯨ ꯁꯥꯏꯕ ꯃꯊꯟꯗꯒꯤ
ꯅꯣꯏꯒꯤꯗꯤ ꯑꯩꯈꯣꯏꯒꯤꯗꯤ ꯏꯁꯤꯡꯗꯣ
ꯍꯣꯏ
ꯃꯈꯥꯗꯒꯤ ꯂꯧꯕꯒꯤꯗ ꯒ꯭ꯋꯥꯒꯤ ꯏꯁꯤꯡ ꯈꯪꯉꯦꯀꯣ ꯑꯥ ꯃꯈꯥꯒꯤꯗꯣ
ꯍꯣꯏ ꯍꯣꯏ ꯍꯣꯏ
ꯑꯗꯨ ꯑꯗꯨꯝ ꯂꯧꯕꯒꯤ ꯑꯗꯨꯝ ꯀꯌꯥꯃꯨꯛ ꯁꯥꯔꯁꯨ ꯏꯁꯤꯡꯗꯤ ꯍꯦꯛ ꯂꯨꯕꯗꯤ ꯌꯥꯝ ꯏꯉꯦꯕ
ꯑꯣꯣꯏ ꯑꯗꯨꯗꯤ ꯐꯖꯩꯅꯦ
ꯍꯣꯏ ꯑꯗꯣ
ꯑꯗꯨꯒꯤ ꯍꯥꯏꯔꯗꯤ ꯏꯁꯤꯡꯒꯤꯒ ꯃꯩꯒ ꯍꯥꯏꯔꯗꯤ ꯑꯩꯈꯣꯏꯅ ꯂꯩꯕꯕꯁꯤꯦ ꯌꯥꯝꯅ ꯆꯞ ꯆꯥꯔꯕ
ꯑꯁ ꯐꯖꯔꯦ ꯑꯗꯨꯗꯤ ꯑꯩꯈꯣꯏ ꯑꯩꯈꯣꯏ ꯂꯩꯐꯝꯗꯤ ꯁꯨꯃꯥꯏꯅ ꯇꯧꯗꯦ ꯍꯥꯏꯕꯗꯤ ꯏꯁꯤꯡ ꯍꯣꯏ ꯃꯈꯥꯗꯒꯤ ꯂꯧꯔꯒ ꯃꯊꯛꯇ ꯊꯝꯕꯀꯣ
ꯑꯁ ꯑꯗꯨꯗꯤ ꯀꯥꯏꯗ ꯂꯨꯕ ꯉꯝꯒꯦꯔꯣ
ꯍꯣꯏ ꯃꯊꯛ ꯍꯥꯏꯕꯗꯤ ꯇꯦꯔꯦꯁꯇ ꯊꯝꯃꯦ ꯑꯗꯨꯒ ꯇꯦꯔꯦꯁꯇ ꯊꯝꯃ ꯑꯗꯨꯗ ꯄꯥꯏꯞꯇ ꯂꯧꯔꯒ ꯑꯩꯈꯣꯏꯅ ꯑꯗꯨꯨꯝꯕꯒ ꯂꯧꯕꯀꯣ ꯑꯗꯣ ꯄꯥꯏꯕꯒꯤ ꯌꯥꯝ ꯁꯥꯕ ꯑꯗꯨ ꯇꯧꯕꯒꯤ ꯑꯩꯈꯣꯏ ꯏꯁꯤꯡ ꯑꯔꯨꯕ ꯃꯇꯝꯗ ꯑꯗꯨꯒ ꯁꯨꯃꯥꯏꯅ ꯇꯧꯕ ꯇꯅ ꯁꯥꯔꯤꯕ ꯅꯨꯡꯊꯤꯜꯅ ꯍꯥꯏꯕꯁꯤꯀꯣ ꯑꯗꯨꯗꯣ ꯑꯍꯤꯡꯒꯨꯝꯕꯗꯤ ꯁꯥ ꯆꯥꯗꯤ ꯏꯪꯉꯤ ꯑꯍꯤꯡꯗꯨꯗꯤ ꯑꯗꯨꯕꯨ ꯅꯨꯡꯊꯤꯅꯗꯤ ꯑꯣ
ꯑꯩꯈꯣꯏꯗꯤ ꯑꯩꯈꯣꯏꯅ ꯂꯩꯕꯗꯤ ꯅꯨꯡꯊꯤꯟꯗꯕꯨꯗꯤ ꯀꯥ ꯍꯦꯟꯅ ꯁꯥꯗꯦꯕ ꯍꯧꯖꯤꯛꯁꯨ ꯑꯗꯨꯝ ꯏꯪꯉꯦꯕꯀꯣ
ꯑꯥ
ꯌꯥꯝꯅ ꯁꯥꯕ ꯑꯣꯏꯗꯦ ꯍꯧꯖꯤꯛ ꯐꯦꯟ ꯑꯗꯨꯝ ꯍꯨꯝꯃꯁꯨ ꯍꯥꯏꯗꯤ ꯂꯩꯕꯗ ꯑꯗꯨꯝ ꯅꯨꯡꯉꯥꯏꯌꯦꯕ ꯅꯨꯡꯗꯥꯡꯗꯅ ꯅꯨꯡꯗꯥꯡꯗꯅ ꯑꯌꯨꯛꯀꯤ ꯅꯨꯡꯁꯥꯗꯣ ꯌꯨꯝꯒꯤ ꯐꯛꯂꯥꯡꯗ ꯀꯩꯅꯣ ꯁꯥꯕꯤꯈ꯭ꯔꯦꯅ ꯑꯗꯨꯗꯒꯤ ꯅꯨꯡꯗꯥꯡꯗ ꯑꯗꯨꯝꯅ ꯍꯦ ꯍꯦꯟꯅ ꯁꯥꯕꯅꯦꯕ ꯑꯩꯈꯣꯏꯗꯣ ꯑꯁ ꯑꯗꯨꯨ ꯃꯥꯥꯏ ꯍꯦ ꯎꯆꯦꯛ ꯆ ꯃꯨꯛ ꯄꯌꯦ ꯂꯑꯦ ꯇ
ꯅꯈꯣꯏꯒꯤ ꯂꯩꯔꯤꯕ ꯃꯐꯝꯁꯤ ꯌꯥꯝ ꯐꯖꯔꯦ ꯑꯗꯨꯗꯤ
ꯍꯣꯏ ꯐꯖꯗꯤ ꯐꯖꯩ ꯃꯐꯝꯗ ꯎꯆꯦꯛꯇꯒꯤ ꯍꯣꯏ ꯂꯣꯏ ꯐꯩꯌꯦ
ꯍꯣꯏ ꯃꯤ ꯈꯔꯁꯨ ꯍꯥꯏꯌꯦ ꯅꯪꯒꯤ ꯂꯩꯔꯤꯕ ꯃꯐꯝꯗꯨꯗ ꯏꯪꯉꯤ ꯑꯩꯈꯣꯏ ꯂꯥꯏꯕ ꯃꯐꯝꯗꯒꯤ ꯍꯥꯏꯅ ꯃꯤꯁꯨ ꯍꯥꯏ ꯍꯥꯏꯕꯣ ꯃꯤꯁꯨ ꯍꯥꯏꯕꯤ ꯍꯥꯏꯕꯗꯤ ꯈꯥꯡꯗꯦ ꯅꯈꯣꯏꯒꯤ ꯕ꯭ꯔꯃꯄꯨꯇ꯭ꯔꯥꯒꯤ ꯂꯥꯏꯕꯒꯤ ꯃꯔꯝ ꯑꯣꯏꯕ꯭ꯔꯥ ꯑꯗꯨꯒ ꯈꯪ ꯈꯪꯗꯦ ꯑꯗꯨꯕꯨ
ꯈꯪꯗꯦ ꯑꯗꯨꯕꯨꯗꯤ ꯑꯩꯈꯣꯏꯔꯣꯝꯗꯤ ꯑꯗꯨꯝ ꯁꯥꯔꯦ ꯍꯥꯏꯔꯁꯨ ꯑꯩꯈꯣꯏ ꯑꯃꯨꯛꯀ ꯏꯆꯦ ꯑꯩꯈꯣꯏꯅ ꯂꯩꯕꯅ ꯑꯃꯨꯛꯀ ꯆꯤꯡ ꯈ꯭ꯔ ꯀꯥꯏꯑꯕ ꯆꯤꯡꯈ꯭ꯔ ꯀꯥꯔꯒ ꯑꯗꯨꯒ ꯎꯃꯪꯒꯨꯝꯕꯗꯤ ꯍꯥꯏꯕꯗꯤ ꯆꯤꯡ ꯂꯩꯀꯥꯏ ꯑꯃ ꯑꯣꯏꯅ ꯂꯩꯌꯦꯕꯀꯣ
ꯍꯣꯏ
ꯑꯗꯨꯝ ꯂꯩꯕꯒꯤ ꯀꯥ ꯍꯦꯟꯅ ꯁꯥꯗꯕ ꯑꯣꯏꯔꯝꯕꯁꯨ ꯌꯥꯏ ꯑꯗꯨꯒ ꯏꯁꯤꯡꯁꯦ ꯃꯤ ꯑꯇꯣꯞꯄꯗꯗꯤ ꯅꯪꯅ ꯍꯥꯏꯕꯒꯨꯝꯅ ꯇꯦꯔꯦꯁ ꯃꯊꯛꯇ ꯏꯁꯤꯡ ꯑꯁꯥꯕ ꯑꯗꯨꯝ ꯊꯝꯃꯦ ꯍꯥꯏꯁꯦ ꯁꯨ ꯌꯥꯎꯋꯦꯕ
ꯍꯣꯏ
ꯑꯗꯨꯕꯨꯗꯤ ꯑꯁ ꯀꯥꯏꯗ ꯏꯔꯨꯕ ꯉꯝꯒꯦꯔꯣ ꯁꯤꯃꯨꯛ ꯁꯥꯔꯤꯀꯥꯟꯗ
ꯑꯗꯨꯅꯦ ꯑꯗꯨꯅꯤ ꯑꯩꯈꯣꯏꯗꯤ ꯎꯄꯥꯏ ꯂꯩꯇꯅ ꯁꯨꯃꯥꯏꯅ ꯇꯧꯕꯅꯤ
ꯎꯝ ꯁꯥꯍꯜꯂꯁꯨ ꯅꯨꯡꯉꯥꯏꯇꯕꯅꯤꯗ ꯍꯥꯏꯕꯗꯤ ꯀꯞꯅꯤꯡꯕ ꯐꯥꯎꯕꯅꯦꯕ ꯏꯁꯥ
ꯍꯣꯏ ꯍꯣꯏ ꯍꯣꯏ ꯆꯨꯝꯃꯤ ꯆꯨꯝꯃꯦ ꯑꯁ ꯁꯅꯕꯁꯦ ꯌꯥꯗꯦ
ꯋꯥꯕꯅ ꯍꯦꯟꯒꯠꯈ꯭ꯔꯕꯒꯤ ꯅꯍꯥꯟ ꯑꯩ ꯑꯍꯥꯟꯕ ꯊꯣꯛꯄꯗ ꯑꯗꯨꯃꯥꯏꯅ ꯇꯧꯕꯅꯦ ꯁꯥꯃꯟꯕꯒꯤꯀꯣ
ꯍꯣꯏ
ꯑꯗꯨꯝ ꯅꯍꯥꯟ ꯅꯨꯃꯤꯠ ꯑꯅꯤꯒꯨꯝꯕꯕꯁꯤꯦ ꯌꯥꯝ ꯁꯥꯏꯌꯦꯕ ꯑꯗꯨꯗꯤ ꯑꯩꯁꯦ ꯀꯞꯅꯤꯡꯕ ꯐꯥꯎꯔꯕꯅꯦ ꯑꯗꯨꯕꯨ ꯍꯧꯖꯤꯛꯄꯨꯗꯤ ꯁꯥꯏꯑꯦ ꯍꯥꯏꯔꯁꯨ ꯀꯥ ꯍꯦꯟꯅ ꯁꯥꯔꯒ ꯑ ꯀꯩꯅꯣ ꯇꯧꯗꯦꯕ ꯊꯣꯛꯄ ꯈꯣꯠꯄ ꯉꯝꯗꯕꯗꯣ
ꯍꯣꯏ
ꯑꯗꯨꯗꯤ ꯑꯣꯏꯗ꯭ꯔꯦꯕ
ꯑꯗꯨꯅꯦ ꯑꯗꯨꯅꯦ ꯅꯈꯣꯏ ꯂꯥꯏꯕꯁ ꯈꯔ ꯆꯤꯡ ꯀꯥꯕ ꯃꯥꯂꯦꯀꯣ
ꯍꯣꯏ ꯆꯤꯀꯥ ꯆꯤꯀꯌꯦ
ꯑꯗꯣ ꯅꯍꯥꯟꯁꯨ ꯑꯩ ꯅꯍꯥꯟ ꯍꯥꯏꯕꯗꯤ ꯆꯍꯤ ꯆꯍꯤꯁꯨꯣ ꯀꯌꯥ ꯑꯣꯕꯨ ꯔ ꯑꯩꯁꯨ ꯅꯈꯣꯏꯒꯤ ꯂꯩꯕ ꯃꯐꯝꯗꯨꯒꯤ ꯕꯣꯠꯇꯒꯤ ꯑꯩꯁꯨ ꯀ꯭ꯂꯥꯁ ꯏꯂꯚꯦꯟ ꯇꯨꯌꯦꯜꯞꯇ ꯇꯝꯕꯅꯦꯕꯀꯣ ꯑꯣ ꯅꯍꯥꯟ ꯑꯩꯒꯤ ꯃꯥꯏꯒ꯭ꯔꯦꯁꯟ ꯁꯥꯔꯇꯤꯐꯤꯀꯦꯠ ꯂꯧꯅꯕ ꯑꯁꯤꯗ ꯂꯥꯛꯏꯕ ꯑꯗꯣ ꯃꯥꯁꯨ ꯅꯈꯣꯏ ꯂꯩꯕ ꯃꯐꯝꯗ ꯑꯗꯨꯗꯤ ꯈꯪꯗꯦ ꯑꯗꯨꯕꯨ ꯃꯥꯁꯨ ꯑꯥ ꯂꯩꯕꯀꯣ ꯑꯗꯨꯣ ꯃꯈꯣꯏ ꯌꯨꯝꯗ ꯑꯩꯈꯣꯏ ꯇꯨꯝꯃꯤꯕ ꯂꯥꯛꯑꯒ
ꯎꯝ
ꯃꯈꯣꯏ ꯃꯈꯣꯏꯒꯤ ꯌꯨꯝꯁꯨ ꯆꯤꯡꯒꯨꯝꯕꯗꯅꯦ ꯈꯔ ꯀꯥꯈꯠꯂꯒꯀꯣ ꯏꯁ꯭ꯇꯦꯔ ꯀꯦꯖ ꯌꯥꯝ ꯂꯩꯏꯕ ꯃꯈꯣꯏ ꯀꯥꯈꯠꯄꯗꯣ
ꯑꯗꯨꯗꯤ ꯃꯣꯏ ꯃꯣꯏꯁꯨ ꯀꯥ ꯍꯦꯟꯅ ꯁꯥ ꯁꯥꯔꯝꯃꯣꯏꯀꯣ
ꯍꯣꯏ ꯁꯥꯗꯦ ꯁꯥꯗꯦ ꯁꯥꯗꯦ ꯃꯈꯣꯏ ꯌꯨꯝꯗꯗꯤ
ꯑꯩꯈꯣꯏꯁꯨ ꯂꯩꯕ ꯋꯥꯅꯤ ꯑꯗꯨ ꯁꯥꯕꯕꯨꯗꯤ ꯁꯥꯏ ꯑꯣꯏꯔꯁꯨ ꯀꯥ ꯍꯦꯟꯅ ꯌꯥꯝ ꯁꯥꯕꯗꯣ ꯑꯣꯏꯗꯦꯕ ꯑꯗꯨꯝ ꯆꯥꯡꯅꯦꯕꯀꯣ ꯍꯧꯖꯤꯛꯁꯨ
ꯍꯣꯏ
ꯏꯃꯥꯟꯅꯕꯤ ꯑꯍꯥ ꯃꯄꯥꯟꯗ ꯏꯃꯥꯟꯅꯕꯤ ꯃꯄꯥꯟꯗ ꯂꯩꯕ ꯑꯃ ꯌꯥꯎꯋꯦꯕ ꯃꯥꯗꯤ ꯁꯥꯃꯟꯕꯒꯤ ꯃꯥꯒꯤ ꯀꯥꯗꯣ ꯏꯁꯤꯡ ꯍꯩꯖꯤꯟ ꯍꯩꯖꯤꯟ ꯍꯩꯖꯤꯟ ꯅꯨꯡꯇꯤꯒꯤ ꯅꯨꯡꯗꯥꯡ ꯉꯔꯥꯡ ꯅꯨꯡꯗꯥꯡꯁꯨ ꯃꯥ ꯑꯩꯉꯣꯟꯗ ꯐꯣꯟ ꯇꯧꯔꯛꯑꯒ ꯑꯦ ꯏꯃꯥꯟꯅꯕꯤ ꯑꯩꯗꯤ ꯂꯩꯕ ꯉꯝꯗ꯭ꯔꯦ ꯁꯃꯟꯕꯒꯤ ꯑꯃꯨꯛꯀ ꯅꯍꯥꯟꯒꯨꯝꯅ ꯑꯩꯒꯤ ꯀꯥꯗ ꯏꯁꯤꯡ ꯉꯥꯛꯇ ꯆꯥꯏꯔꯒ ꯂꯩꯔꯤꯅꯤ ꯍꯥꯏꯌꯦꯦ ꯄꯦꯂꯦ
ꯑꯗꯨꯣꯅꯦ ꯑꯗꯨꯅꯦ
ꯅ ꯆꯥꯛꯇꯤ ꯆꯥꯔꯕꯣ ꯀꯃꯥꯏꯅ ꯇꯧꯕ꯭ꯔꯣ
ꯆꯥꯗ꯭ꯔꯤꯌꯦ ꯑꯩ ꯏꯃꯥ ꯊꯣꯡꯉꯛꯏ
ꯑꯁ ꯅꯪ ꯊꯣꯡꯗꯦ
ꯊꯣꯡꯗꯦ ꯏꯃꯥ ꯂꯩꯕꯒꯤꯀꯣ ꯍꯥꯏꯕꯗꯤ ꯏꯃꯥꯅ ꯊꯞ ꯃꯥꯁꯤ ꯇꯨꯔꯦꯟ ꯊꯧꯉꯩꯗ ꯍꯥꯏꯕꯗꯤ ꯃꯥ ꯊꯕꯛꯀꯨꯝꯕ ꯆꯠꯄ ꯃꯇꯝꯗꯀꯣ ꯑꯩ ꯌꯨꯝꯗ ꯂꯩꯗꯒꯤꯩ ꯊꯣꯡꯕꯅꯦ
ꯍꯣꯏ
ꯉꯁꯥꯡ ꯍꯥꯎꯔꯗꯤ ꯍꯥꯏꯕꯅꯤꯗ
ꯍꯣꯏ ꯏꯟꯁꯥꯡ ꯍꯥꯎꯋꯗꯤ ꯅꯨꯄꯥ ꯅꯨꯄꯥꯅ ꯏꯟꯁꯥꯡ ꯑꯍꯥꯎꯕ ꯊꯣꯡꯕꯗꯤ ꯍꯥꯎꯕꯅꯦ꯫ ꯆꯪꯊꯣ ꯆꯝꯊꯣꯡꯒꯨꯝꯕ ꯅꯨꯄꯤꯅ ꯊꯣꯡꯕ ꯍꯥꯎꯕꯀꯣ
ꯈꯪꯗꯦ ꯑꯗꯨꯕꯨ ꯑꯩ ꯉꯁꯥꯡ ꯍꯥꯎꯗ ꯑꯩꯈꯣꯏꯁꯨ ꯅꯪ ꯊꯣꯡꯕꯤꯌꯨ ꯍꯥꯏ ꯍꯥꯏꯕꯀꯣ ꯑꯗꯨ ꯍꯥꯎꯕ꯭ꯔꯥ ꯍꯥꯎꯗꯕ꯭ꯔꯥ ꯑꯗꯨꯗꯤ ꯈꯪꯗꯦ ꯑꯗꯨꯕꯨ ꯑꯩ ꯈꯔ ꯈꯛꯇꯗꯤ ꯊꯣꯡꯕꯅꯤ
ꯍꯥꯎꯔꯝꯒꯅꯤꯗ ꯅꯪꯁꯨ ꯊꯣꯡꯕꯗꯤ ꯍꯩꯔꯝꯗꯧ ꯃꯥꯜꯂꯦꯗ ꯃꯣꯔꯣꯛ ꯅꯪ ꯁꯥꯕ ꯆꯥꯕ꯭ꯔꯥ ꯅꯠꯇ꯭ꯔꯒ
ꯆꯥꯗꯦ
ꯆꯝ ꯁꯥꯕ ꯆꯥꯗꯦ
ꯆꯥꯅꯤꯡꯉꯦ ꯑꯗꯨꯕꯨ ꯆꯥꯕ ꯌꯥꯗꯕꯀꯣ
ꯑꯣ ꯑꯩꯈꯣꯏꯗꯤ ꯃꯣꯔꯣꯛ ꯑꯩꯈꯣꯏꯗꯤ ꯁꯟꯒꯨꯝꯕ ꯁꯥꯒꯨꯝꯕ ꯆꯥꯕꯁꯦ
ꯍꯣꯏ
ꯃꯣꯔꯣꯛꯒꯨꯝꯕ ꯈꯔ ꯌꯥꯝꯅ ꯍꯥꯞꯄ ꯊꯨꯝ ꯍꯥꯞꯄ ꯑꯗꯨꯗꯤ ꯑꯩ ꯈ꯭ꯋꯥꯏꯗꯩ ꯄꯥꯝꯕꯅꯤ
ꯍꯣꯏ ꯊꯨꯝꯁꯨ ꯑꯈꯣꯏꯁꯨ ꯑꯁ ꯆꯥꯕꯗꯤ ꯆꯥꯕꯅꯤꯍꯤ ꯑꯈꯣꯏꯁꯨ ꯊꯨꯝꯗꯤ
ꯑꯩꯈꯣꯏꯁꯨꯦ ꯊꯨꯝ ꯌꯥꯝ ꯆꯥꯏꯌꯦꯕ
ꯍꯣꯏ ꯑꯗꯨꯕꯨ ꯑꯩꯈꯣꯏ ꯃꯤ ꯑꯇꯣꯞꯄꯁꯤꯡꯗꯤ ꯃꯔꯣꯛꯁꯦ ꯌꯥꯝ ꯆꯥꯏ ꯑꯗꯨꯕꯨ ꯑꯩꯁꯨ ꯆꯥꯏ ꯁꯤꯡꯖꯨꯀꯨꯝꯕ ꯑꯗꯨꯒ ꯁꯥꯕꯗꯤ ꯑꯩꯈꯣꯏ ꯆꯥꯕꯗꯤ ꯌꯥꯏ ꯑꯗꯨꯕꯨ ꯃꯣꯔꯣꯛ ꯃꯦꯜꯠꯂꯒ ꯁꯥꯕꯗꯣ
ꯎꯝ
ꯑꯗꯨ ꯆꯥꯔꯗꯤ ꯑꯃꯨꯛꯀ ꯑꯩꯒꯤ ꯄꯨꯛꯅ ꯅꯥꯒꯅꯦꯕ ꯍꯥꯏꯕꯗꯤ ꯅꯍꯥꯟꯁꯦ ꯅꯍꯥꯟꯁ ꯁꯨꯃꯥꯏ ꯑꯃꯔꯛ ꯇꯧꯕꯀꯣ ꯑꯗꯨꯒ ꯍꯥꯏꯕꯗꯤ ꯅꯍꯥꯟꯁꯨ ꯑꯝ ꯃꯤꯊꯨꯟꯒꯤ ꯁꯥ ꯑꯀꯪ ꯕꯒ ꯃꯔꯣꯛ ꯑꯀꯪ ꯕꯒ ꯃꯦꯠꯂꯒ ꯅꯣꯏ ꯄꯨꯔꯛꯄꯀꯣ ꯑꯩ ꯍꯣꯁꯇꯦꯜꯗ ꯂꯩꯕ ꯃꯇꯝꯗ ꯑꯁ ꯍꯥꯎꯕꯗꯤ ꯌꯥꯝ ꯍꯥꯎꯕ ꯑꯗꯣ ꯆꯥꯕ ꯃꯇꯝ ꯇꯝꯗꯤ ꯁꯥꯗꯕꯀꯣ ꯑꯀꯪꯕꯅꯤꯅ
ꯍꯣꯏ ꯇꯧꯕꯅꯦ ꯃꯔꯣꯔꯣꯛ ꯑꯀꯥꯡꯕꯨꯗꯤ ꯍꯣꯏ
ꯆꯥꯔꯒ ꯆꯥꯔꯒ ꯄꯨꯡ ꯑꯃ ꯑꯅꯤꯒꯨꯝꯕ ꯃꯇꯝꯗ ꯑꯩꯒꯤ ꯄꯨꯛꯗ ꯑꯁ ꯍꯧꯁꯨ ꯍꯧꯒꯠꯄ ꯉꯝꯗ꯭ꯔꯦ ꯑꯗꯨꯒꯠ ꯀ ꯍꯥꯏꯁꯦ ꯈꯣꯡꯅ ꯆꯠꯄ ꯉꯝꯗ꯭ꯔꯦ ꯍꯣꯏ ꯑꯗꯨ ꯀꯁꯤꯔ ꯀꯣꯔꯤꯗꯣꯔ ꯐꯝꯂꯒ ꯇꯨꯝꯅ ꯂꯩꯕꯅꯤ ꯑꯩ ꯆꯠꯄ ꯉꯝꯗꯕꯒꯤꯀꯣ꯫
ꯑꯁ ꯇꯧꯕꯅꯦ ꯅꯍꯥꯟꯁꯨ ꯑꯗꯨꯃꯥꯏ ꯑꯩꯗꯤꯀꯣ
ꯍꯣꯏ
ꯑꯩꯈꯣꯏꯅ ꯃꯣꯔꯣꯛ ꯆꯥꯕꯁꯦ ꯑ ꯃꯔꯛ ꯁꯣꯛꯑꯗꯤ ꯃꯣꯔꯣꯛ ꯆꯥꯕꯁꯦꯀꯣ ꯃꯔꯛꯇ ꯑꯗꯨꯝ ꯅꯨꯡꯁꯤꯠꯀ ꯌꯥꯎꯔꯣ ꯆꯥ ꯁꯤꯡꯕꯗꯣ
ꯍꯣꯏ
ꯑꯗꯨꯝꯕꯁꯨ ꯌꯥꯎꯕꯒꯤꯅꯦꯕ ꯗꯤ ꯀꯥ ꯍꯦꯟꯅ ꯁꯥꯗ꯭ꯔꯁꯨ ꯅꯍꯥꯟ ꯑꯩꯈꯣꯏ ꯃꯣꯔꯣꯛ ꯃꯦꯠꯄꯗꯣ ꯀꯥ ꯍꯦꯟꯅꯗꯤ ꯌꯥꯝ ꯁꯥꯕ ꯑꯣꯏꯗꯦꯕ
ꯍꯣꯏ
ꯑꯗꯨ ꯑꯣꯏꯔꯁꯨ ꯏꯆꯦꯒ ꯈꯣꯏꯅ ꯏꯆꯦ ꯃꯣꯔꯣꯛ ꯌꯥꯝ ꯆꯥꯗꯕꯅꯦꯕ ꯏꯆꯦꯗꯨꯒꯣ
ꯑꯥ
ꯆꯥꯔꯁꯨ ꯀꯥ ꯍꯦꯟꯅ ꯆꯥꯗꯦꯕ
ꯍꯣꯏ
ꯑꯗꯣ ꯑ ꯑꯗꯨ ꯃꯥꯒꯤꯗꯃꯛ ꯈꯜꯂꯒ ꯃꯣꯔꯣꯛ ꯃꯦꯠꯄꯁꯨ ꯌꯥꯝ ꯁꯥꯅ ꯃꯦꯠꯇꯦꯕ꯫
ꯑꯥ
ꯃꯥ ꯀꯣꯂꯦꯖ ꯃꯥ ꯊꯕꯛ ꯆꯠꯀꯦ ꯍꯥꯏꯅ ꯆꯠꯈ꯭ꯔꯦ ꯑꯗꯨ ꯃꯇꯨꯡꯗ ꯑꯩꯅ ꯑꯃꯨꯛꯀ ꯆꯥꯕꯅꯦꯕ ꯑꯩꯗꯤ ꯄꯨꯛ ꯌꯥꯝ ꯁꯧꯕꯗꯣ ꯃꯥꯏ ꯑꯣꯏꯌꯦ ꯃꯥꯕꯨꯗꯤ ꯀꯩꯗꯧꯕ꯭ꯔꯥ ꯍꯥꯏꯔꯒ ꯃꯥꯗꯤ ꯀꯩꯁꯨ ꯇꯧꯗꯦ ꯍꯥꯏ ꯑꯩꯅ ꯏꯆꯦꯗ ꯍꯪꯕꯀꯥꯟꯗ ꯅꯪ ꯅꯨꯡꯁꯤꯠ ꯈꯔ ꯀꯩꯅꯣ ꯆꯥꯕꯗ ꯌꯥꯎꯕꯩ ꯑꯣꯏꯔꯝꯅꯤ ꯈꯣꯠꯂꯝꯅꯤ ꯑꯗꯨꯃꯥꯏ ꯍꯥꯏꯕꯀꯣ
ꯍꯣꯏ ꯑꯗꯨꯅꯦ ꯆꯥꯕ ꯃꯇꯝꯗꯁꯨ ꯅꯨꯡꯁꯤꯠꯀꯨꯝꯕ ꯌꯥꯎꯔꯗꯤꯀꯣ
ꯍꯣꯏ
ꯑꯗꯨ ꯃꯣꯔꯣꯛ ꯅꯠꯇ ꯑꯗꯨꯒ ꯆꯥꯛꯀꯨꯝꯕ ꯆꯥꯒꯨꯝꯕ ꯀꯔꯤ ꯀꯔꯤ ꯆꯥꯕ ꯃꯇꯝꯗ ꯅꯨꯡꯁꯤꯠ ꯑꯃꯨꯛ ꯌꯥꯎꯔꯗꯤ ꯑꯁ ꯇꯨꯝꯕ ꯆꯠꯄ ꯐꯝꯕ ꯌꯥꯗꯕꯒꯤꯅꯤ
ꯍꯣꯏ
ꯑꯗꯨꯅꯦ ꯆꯥꯛꯇꯤ ꯆꯥꯔꯕ꯭ꯔꯥ ꯅꯪꯗꯤ?
ꯍꯣꯏ ꯆꯥꯔꯦ ꯉꯁꯤꯗꯤ ꯑꯩ ꯁꯧꯒ꯭ꯔꯤ ꯑꯩ ꯁꯧꯒ꯭ꯔꯤꯗꯣ ꯁꯧꯒ꯭ꯔꯤꯁꯨ ꯊꯣꯡꯉꯦ ꯂꯐꯨꯁꯨ ꯏꯔꯣꯟꯕ ꯇꯧꯋꯦ꯫ ꯂꯐꯨ ꯊꯔꯣꯗꯣ ꯍꯣꯏ ꯁꯥ ꯑꯀꯪꯕ ꯈꯔꯥ ꯍꯥꯞꯄꯦ
ꯑꯁ
ꯑꯗꯨꯒꯤ ꯃꯦꯠꯂꯒ ꯆꯥꯏ ꯑꯗꯨꯗꯤ ꯆꯥꯛ ꯌꯥꯝ ꯆꯪꯉꯤꯗ ꯇꯦꯡꯀꯣꯠ ꯏꯆꯦ ꯐꯥꯎ ꯇꯦꯡꯀꯣꯠ ꯑꯅꯤ ꯑꯍꯨꯝ ꯁꯦꯠꯂꯒ ꯆꯥꯈ꯭ꯔꯦ꯫ ꯑꯩꯕꯨꯗꯤ ꯀꯥ ꯍꯦꯟꯅ ꯆꯥꯗꯦꯀꯣ ꯏꯆꯦꯅ ꯍꯦꯟꯅ ꯆꯥꯕꯅꯦ
ꯈꯪꯗꯦꯗ ꯑꯗꯨꯗꯤ
ꯑꯗꯣ ꯅꯪ ꯊꯣꯡꯕ꯭ꯔꯣ
ꯍꯣꯏ ꯑꯩꯅ ꯂꯣꯏ ꯊꯣꯡꯕ ꯉꯥꯛꯇꯅꯤꯗ ꯏꯆꯦ ꯍꯣꯏ ꯏꯆꯦꯁꯨ ꯏꯆꯦꯅ ꯅꯨꯡꯊꯤꯟꯗ ꯊꯣꯡꯉꯦꯕꯀꯣ
ꯍꯣꯏ
ꯑꯌꯨꯛꯇ ꯑꯌꯨꯛꯇꯗꯤ ꯑꯌꯥꯝꯕ ꯑꯩꯅ ꯑꯗꯨꯝ ꯊꯣꯡꯉꯦꯗ ꯃꯥꯅ ꯅꯨꯡꯊꯤꯟꯗ ꯊꯣꯡꯕ
ꯑꯣ ꯑꯗꯨ ꯃꯤ ꯀꯌꯥ ꯂꯩꯌꯦ ꯅꯈꯣꯏꯗꯤ ꯑꯅꯤ ꯀꯣ
ꯍꯣꯏ ꯏꯆꯦꯒ ꯑꯩꯈꯣꯏꯅꯤ ꯈꯛꯇꯅꯦꯗ ꯑꯗꯨꯒꯤ ꯅꯨꯡꯉꯥꯏꯅ ꯂꯩꯔꯤꯅꯦꯗ ꯈꯣꯏꯅꯤꯗꯤ꯫
ꯑꯁ ꯑꯗꯨꯗꯤ ꯌꯥꯝ ꯅꯨꯡꯉꯥꯏ ꯂꯩ ꯍꯥꯏꯗꯤ ꯅꯈꯣꯏꯒꯤ ꯌꯨꯝꯗꯒꯤ ꯕꯖꯥꯔ ꯂꯥꯞꯄ꯭ꯔꯥ ꯑꯗꯨꯒ
ꯑꯩꯈꯣꯏꯔꯣꯝꯁꯦ ꯌꯥꯝ ꯂꯥꯞꯄꯗꯤ ꯑꯣꯏꯗꯦꯕꯀꯣ
ꯍꯣꯏ
ꯂꯨꯄꯥ ꯀꯌꯥ ꯂꯨꯄꯥꯥꯁꯦ ꯀꯌꯥꯔꯥ ꯈꯪꯗꯦ ꯑꯗꯨ ꯃꯐꯝ ꯃꯐꯝ ꯑꯁꯤꯗꯗꯤ ꯀꯩꯊꯦꯜ ꯍꯥꯏꯔꯁꯨ ꯀꯩꯊꯦꯜꯁꯦ ꯖꯥꯠ ꯖꯥꯠ ꯂꯩꯇ꯭ꯔꯥ
ꯍꯣꯏ ꯍꯣꯏ
ꯑꯗꯨꯒꯤ ꯑꯩꯈꯣꯏꯒꯤ ꯑꯅꯛꯄ ꯏꯟꯁꯥꯡꯒꯨꯝꯕ ꯂꯧꯕ ꯑꯅꯛꯄꯗꯗꯤ ꯑꯗꯨꯝ ꯌꯥꯝ ꯀꯥ ꯍꯦꯟꯅ ꯂꯥꯞꯇꯦꯕꯀꯣ
ꯑꯥ
ꯑꯗꯨꯒꯤꯗꯤ